ꯇꯞ
ꯇꯥꯏꯌꯦ ꯇꯕ ꯊꯕꯛ ꯏꯪꯈꯥꯡꯕ ꯑꯣꯏꯔꯕꯣ
ꯊꯃꯣꯏ ꯉꯥꯡꯁꯦ ꯂꯣꯏ ꯐꯥꯠ ꯀꯔꯤ ꯍꯥꯏꯗꯣꯏꯅꯣ ꯀꯔꯤ ꯍꯥꯏꯗꯣꯏꯅꯣ ꯈ ꯊꯕꯛꯀꯤꯗꯤ ꯊꯕꯛ ꯃꯛꯇꯅꯤꯗ ꯑꯩꯅꯁꯨ ꯉꯥꯏꯍꯥꯛꯇꯪ ꯔꯦꯁ ꯇꯧꯒꯦꯅ ꯐꯣꯟ ꯇꯧꯔꯛꯑꯝꯕꯅꯤ ꯑꯗꯨ ꯑꯗꯨꯝ ꯄꯣꯊꯥꯔꯒ ꯋꯥꯔꯤ ꯁꯥꯁꯦꯠꯅ ꯆꯥꯛꯁꯦ ꯀꯩꯩꯅꯣꯅ ꯑꯩꯈꯣꯏ ꯏꯆꯥ ꯅꯨꯨꯄꯤꯅ ꯃꯩ ꯊꯥꯒꯠꯄ ꯍꯧꯈꯠꯂꯦ ꯔꯥꯏꯁ ꯀꯨꯀꯔ ꯊꯥꯒꯠꯄ ꯄ ꯍꯧꯈ꯭ꯔꯦ ꯏꯟꯁꯥꯡꯗꯤ ꯃꯥꯅ ꯊꯣꯡꯕ ꯍꯩꯔꯣꯏ ꯃꯥꯒꯤꯁꯦꯍꯥꯟ ꯂꯣꯏꯗꯁꯅꯨ ꯇꯞꯅ ꯇꯧꯒꯦꯅ ꯇꯧꯕꯅꯦ ꯑꯩꯁꯨ
ꯍꯣꯏ ꯑꯗꯨꯝꯕꯗꯤ ꯍꯥꯏ ꯍꯩꯇ꯭ꯔꯤꯕꯣ ꯅ ꯏꯆꯥ ꯅꯨꯨꯄꯤ ꯍꯩꯔꯕ ꯍꯇ꯭ꯔꯤꯕ
ꯁꯧꯒ꯭ꯔꯤ ꯊꯣꯡꯕ ꯍꯩ ꯈ꯭ꯋꯥꯏꯗꯒꯤ ꯂꯥꯏꯕ ꯑꯗꯨꯁꯨꯅꯦ ꯂꯣꯏꯅꯃꯛ ꯄꯨꯂꯠ ꯏꯉꯤꯉꯩꯗ ꯂꯣꯏ ꯍꯥꯞꯆꯤꯟꯔꯒ ꯍꯥꯞꯆꯜꯂꯒ ꯊꯣꯡꯗꯣꯏꯅꯦꯕꯀꯣ ꯍꯥꯎꯕꯗꯤ ꯍꯥꯎꯋꯦꯕ ꯑꯗꯨ ꯃꯥꯏ ꯊꯣꯡꯕꯗꯨꯁꯨꯃꯨꯛ ꯃꯈꯜ ꯑꯃ ꯑꯣꯏꯅ ꯑꯩꯈꯣꯏꯅ ꯑꯌꯥꯝꯕꯅ ꯑꯩꯈꯣꯏꯒꯤ ꯁꯧꯒꯔꯤꯒꯨꯝꯕ ꯊꯣꯡꯕꯁꯤꯗꯤ ꯍꯤꯟꯖꯥꯡꯗꯣ ꯃꯨꯜꯂꯛꯄꯒꯤ ꯁꯣꯜꯂꯝꯗꯥꯏ ꯑꯗꯥꯋꯥꯏꯗ ꯊꯥꯛꯏꯗꯅ ꯑꯗꯅ ꯉꯍꯥꯟ ꯊꯣꯡꯕꯗꯨꯅꯦ ꯄꯨꯂꯞ ꯍꯥꯎꯕꯗꯒꯤ ꯍꯣꯏ ꯊꯥꯛꯆꯟꯈꯤꯗꯣꯏꯅꯦ ꯑꯗꯨꯁꯨ ꯍꯥꯎꯋꯦ ꯍꯥꯎꯕꯗꯤ
ꯆꯅꯤꯡꯉ ꯑꯩꯈꯣꯔꫭꯝꯒꯤꯁꯨ ꯑꯍꯟ ꯍꯅꯨ ꯄꯤ ꯑꯃ ꯂꯩꯔꯝꯃꯦꯕꯀꯣ ꯀꯌꯥꯝ ꯅꯣꯛꯅꯤꯡꯒꯦ ꯁꯤꯗꯅꯦ ꯑꯩꯈꯣꯏꯒꯤ ꯍꯋꯥꯏ ꯊꯣꯡꯕꯁꯦ ꯍꯋꯥꯏ ꯀꯥꯡꯇꯛ ꯊꯣꯡꯕꯁꯦ ꯀꯃꯥꯏꯅ ꯇꯧꯒꯦ ꯁꯤꯗ ꯀꯩꯅꯣ ꯇꯧꯗꯦꯕ ꯎꯝ ꯀꯨꯀꯔꯗꯅꯦ ꯀꯩꯝ ꯇꯧꯗ꯭ꯔꯦ ꯑꯗꯨꯅꯦ ꯊꯥꯎꯁꯦ ꯍꯥꯟꯅ ꯑꯆꯥ ꯊꯥꯎ ꯍꯩꯖꯤꯜꯂꯦꯅ ꯑꯗꯨꯒ ꯀꯩꯅꯣ ꯇꯧꯗꯦꯕ ꯏꯁꯤꯡ ꯍꯥꯞꯆꯤꯜꯂꯅꯤ ꯑꯗꯨꯒ ꯍꯋꯥꯏ ꯄꯨꯔꯥ ꯀ ꯃꯨꯟꯗ꯭ꯔꯤꯕ ꯐ꯭ꯔꯦꯁꯇ ꯀꯣ ꯍꯋꯥꯏ ꯀꯥꯡꯇꯛꯇꯣ ꯑꯗꯨ ꯄꯨꯂꯞ ꯍꯥꯞꯆꯤꯜꯂꯒ ꯄꯨꯂꯞ ꯑꯗꯨꯝ ꯀꯥꯃ ꯐꯤꯠꯇ ꯂꯣꯏꯁꯟꯗꯣꯏꯕ
ꯑꯗꯣ ꯑꯩꯈꯣꯏꯅ ꯑꯩꯈꯣꯏꯁꯨ ꯁꯝꯕ ꯀꯥꯟꯗꯕꯨꯗꯤ ꯇꯧꯕ ꯌꯥꯎꯋꯦ ꯑꯗꯣ ꯃꯥꯒꯤꯗꯨꯒꯗꯤ ꯃꯥꯒꯤꯗꯨꯒꯗꯤ ꯅꯤꯌꯣꯝ ꯑꯃ ꯃꯥꯟꯅꯗꯦ ꯑꯩꯈꯣꯏꯒꯤꯅꯅꯦ ꯍꯥꯟꯅ ꯃꯔꯣꯏ ꯃꯄꯥꯡ ꯀꯔꯤ ꯀꯔꯥꯁꯦ ꯉꯧꯔꯤꯗꯅꯀꯣ ꯑꯗꯨ ꯂꯣꯏꯔꯕ ꯃꯇꯨꯡꯗ ꯉꯁꯥꯏꯒꯤ ꯍꯋꯥꯏ ꯀꯇꯛ ꯑꯆꯥꯝꯕꯗꯣ ꯍꯥꯞꯆꯤꯜꯂꯤꯦꯗꯅꯀꯣ ꯑꯗꯨꯒ ꯉꯥꯏꯍꯥꯛ ꯉꯧꯔꯒ ꯃꯥꯏ ꯊꯥꯛꯇꯧꯕ ꯃꯆꯨ ꯀꯩꯀꯥꯗ ꯊꯥꯛꯑꯦ ꯃꯣꯔꯣꯛ ꯀꯩꯀꯥ ꯊꯥꯛꯑꯦ ꯑꯗꯨꯒ ꯑꯗꯨꯥꯏ ꯃꯥꯒꯤ ꯊꯥꯛ ꯈꯝꯗꯣꯛꯄꯀꯣ ꯑꯩꯈꯣꯏ ꯃꯔꯨ ꯃꯔꯥꯡ ꯊꯥꯛꯅꯤꯡꯉꯁꯨ ꯊꯥꯛꯑ ꯑꯗꯨꯃꯥꯏꯅ ꯇꯧꯔꯦꯗꯅꯀꯣ ꯑꯗꯨꯒ ꯑꯗꯨꯝ ꯃꯍꯤ ꯍꯥꯞꯆꯤꯜꯂꯒ ꯀꯥꯝꯈꯤꯕ ꯑꯗꯨꯒ ꯍꯣꯔꯦꯟ ꯀꯥꯝꯕꯗ ꯃꯨꯜꯂꯝꯃꯅꯤ ꯍꯥꯏꯕꯒꯤ ꯇꯥꯟꯖꯥꯗꯨꯗ ꯑꯩꯈꯣꯏꯅ ꯑꯃꯨꯛ ꯄ꯭ꯔꯦꯁꯔ ꯀꯨꯀꯔꯗ ꯍꯥꯡꯗꯣꯛꯑꯒ ꯊꯨꯝꯉꯒ ꯊꯛꯆꯟꯕꯤꯔꯒ ꯐꯗꯤꯒꯣꯝꯒꯨꯝꯕ ꯊꯥꯛ ꯑꯗꯨꯝ ꯂꯣꯏꯁꯟꯕ ꯑꯗꯨꯃꯥꯏꯅ ꯇꯧꯕꯁꯨ ꯑꯗꯨꯝ ꯂꯩꯌꯦꯕ ꯑꯩꯈꯣꯏꯁꯨ ꯑꯗꯨꯝ ꯌꯥꯎꯋꯦꯕ ꯑꯗꯨꯕꯨꯗꯤ ꯁꯝꯃ ꯀꯥꯟꯗꯗꯤ ꯑꯗꯨꯃꯥꯏꯅ ꯇꯧꯋꯦꯕ ꯑꯗꫭ ꯅꯪ ꯍꯧꯖꯤꯛꯀꯤꯗꯨꯗꯤ ꯅꯪ ꯍꯧꯖꯤꯛꯀꯤꯗꯤ ꯅꯤꯌꯣꯝꯗꯗꯤ ꯊꯥꯎ ꯍꯥꯏꯩꯔꯒ ꯑꯗꯨꯝ ꯍꯋꯥꯏ ꯍꯋꯥꯏ ꯆꯦꯡꯋꯥꯏ ꯍꯩꯖꯤꯜꯂꯒ ꯍꯥꯞꯆꯤꯜꯂꯒ ꯏꯁꯤꯡꯁꯨ ꯑꯗꯨꯝ ꯍꯩꯖꯤꯜꯂꯒ ꯑꯗꯨꯝ ꯀꯥꯝꯈꯤꯌꯦ ꯑꯗꯨꯗꯤ ꯈꯪꯗꯦ
ꯃꯥꯅꯦ ꯇꯥꯊꯣꯟꯅꯅꯦ ꯍꯥꯏꯗꯨꯁꯨ ꯑꯗꯨꯝ ꯍꯥꯎꯗꯤ ꯍꯥꯎꯔꯝꯒꯅꯤ ꯑꯗꯨꯒ ꯃꯥꯒꯤꯗꯤ ꯌꯥꯝ ꯅꯣꯛꯅꯤꯡꯕ ꯑꯃꯅꯅꯦ ꯑꯁꯥ ꯊꯥꯎꯁꯦ ꯍꯖꯤꯜꯜꯂꯤꯦꯗꯅ ꯁꯣ ꯃꯣꯟ ꯃꯨꯗ꯭ꯔꯤꯩꯗ ꯃꯔꯣꯏꯁꯦ ꯍꯥꯞꯆꯤꯟꯗꯣꯏꯅꯦꯕ ꯑꯁ ꯍꯣꯔꯦꯟ ꯀꯣꯟꯅ ꯃꯁꯥ ꯑꯃꯇꯣ ꯑꯃ ꯃꯌꯣ ꯃꯇꯣꯝ ꯌꯧꯔꯒ ꯃꯨꯟꯔꯛꯁꯦ ꯍꯥꯏꯔꯒꯅꯤ ꯁꯣꯃꯣꯟ ꯃꯨꯟ ꯊꯥꯎꯋꯦ ꯍꯥꯏꯅ ꯑꯗꯨꯝ ꯃꯔꯣꯏ ꯑꯃ ꯍꯥꯞꯆꯤꯂꯒ ꯑꯗꯨꯝ ꯀꯥꯡꯥꯡꯈꯤꯗꯦꯕ ꯑꯗꯨꯕꯨ ꯍꯥꯎꯔꯝꯒꯗ꯭ꯔꯥ
ꯈꯪꯗꯦ ꯗꯦ ꯑꯗꯨꯗꯤ
ꯑꯗꯒꯤ ꯃꯥꯒꯤ ꯌꯥꯝ ꯁꯥꯊꯤꯕ ꯑꯃ ꯀꯨꯀꯔ ꯅꯠꯇ꯭ꯔꯒꯁꯨ ꯆꯨꯝꯅ ꯊꯥꯎ ꯉꯧꯕ ꯄꯣꯠꯖꯦꯛ ꯑꯩꯈꯣꯏꯅ ꯍꯥꯏꯐꯦ ꯅꯣꯡ ꯐꯥꯗ ꯎꯋꯦꯕ ꯈꯔꯗꯤ ꯨꯠ ꯆꯥꯗꯦꯕ ꯑꯆꯥ ꯊꯥꯎꯁꯦ ꯑꯩ ꯍꯥꯞꯇꯦ ꯁꯨꯡꯃꯟ ꯃꯨꯟ꯭ꯔꯤꯉꯩꯗꯅꯦ ꯃꯔꯣꯏꯁꯦ ꯊꯥꯊꯈ꯭ꯔꯅꯤꯀꯣ ꯑꯗꯣ ꯃꯔꯣꯏ ꯊꯥꯎ ꯃꯨꯜꯂꯛꯄ ꯇꯥꯏꯃꯤꯗꯨꯗ ꯃꯔꯣꯏꯁꯦ ꯃꯇꯨꯡꯗ ꯄꯣꯇꯣꯔꯛ ꯄꯣꯇꯣꯔꯛ ꯄꯤꯇ꯭ꯛꯀꯅ ꯇꯧꯔꯛꯇꯣꯏꯕ
ꯊꯥꯎ ꯉꯧꯕꯁꯦ ꯑꯩꯈꯣꯏꯒꯤ ꯃꯔꯣꯏ ꯃꯄꯥꯡꯒ ꯊꯥꯗꯕꯗꯨꯒ ꯑꯩꯈꯣꯏꯒꯤ ꯃꯈꯣꯟꯒꯤ ꯈꯔ ꯍꯦꯟꯅ ꯍꯧꯔꯒ ꯊꯣꯛꯄꯗ ꯍꯥꯎꯗꯧꯕ ꯃꯑꯣꯡ ꯃꯑꯣꯡ ꯑꯃ ꯃꯥꯟꯕꯅꯦꯕ
ꯏꯔꯨ ꯂꯨꯖꯕꯗꯤ ꯉꯥꯏꯍꯥꯛ ꯄꯨꯡꯈꯥꯏꯃꯨꯛ ꯂꯩꯔ ꯂꯨꯖꯗꯣꯏꯔꫭ
ꯂꯨꯗꯣꯏꯅꯦ ꯉꯥꯛ ꯂꯩꯔꯒ
ꯏꯁ ꯆꯖꯤ ꯑꯥ ꯀꯋꯥꯗ ꯊꯣꯛꯣꯡꯎꯧꯕ ꯊꯦꯡꯉꯅꯤ ꯄꯨꯡ ꯅꯤꯄꯥꯟ ꯇꯥꯔꯅꯤ ꯇꯔꯦꯠ ꯃ ꯇꯪꯈꯥꯏ ꯑꯋꯥꯏꯗ ꯍꯦꯜꯂꯅꯤ ꯑꯗꯣ ꯅꯣꯏꯒꯤ ꯅꯣꯏꯒꯤꯗꯤ ꯌꯥꯏꯗꯦ ꯗꯨꯀꯥꯟꯗꯣ ꯑꯗꯨꯝ ꯑꯗꯨꯝ ꯊꯦꯡꯕ ꯍꯥꯡꯉꯒꯅꯤ ꯗꯨꯀꯥꯟꯗꯣ ꯗꯨꯀꯥꯟꯩꯗꯣ ꯑꯩꯈꯣꯏꯒꯤꯗꯤ ꯈꯔ ꯉꯥꯟꯕ ꯌꯥꯎ ꯈꯔ ꯃꯝꯕ ꯌꯥꯎ ꯈꯔ ꯊꯦꯡꯕ ꯌꯥꯎ ꯄꯨꯔꯥ ꯃꯤꯛꯁꯅꯦ ꯇꯧꯔꯤꯁꯦ ꯎꯝ ꯑꯁ ꯑꯗꯒꯤ ꯑꯩꯈꯣꯏꯒꯤ ꯍꯟꯗꯛ ꯂꯥꯛꯏꯕ ꯇꯥꯡ ꯇꯔꯥꯉꯥ ꯃꯔꯨꯞ ꯑꯃꯨꯛ ꯀꯨꯏꯔꯛꯇ꯭ꯔꯦ ꯑꯗꯨꯗ ꯔꯁꯤꯌꯥꯒ ꯑꯩꯒ ꯑꯗꯒꯤ ꯊꯕꯛ ꯇꯧꯕꯤ ꯑꯩꯈꯣꯏꯒ ꯑꯄꯨꯟꯕ ꯃꯔꯨꯞ ꯑꯃ ꯌꯥꯎꯕꯅꯦꯕ ꯑꯗꯨꯗꯣ ꯔꯁꯤꯌꯥꯁꯦ ꯍꯣꯏ ꯀꯥꯎꯒꯜꯂꯦ ꯚꯥꯞ ꯑꯣꯏꯗꯦꯕꯨꯗꯤ ꯍꯥꯏꯌꯦꯕ ꯑꯗꯣ ꯚꯥꯅ ꯚꯥꯞ ꯑꯣꯏꯗꯦ ꯍꯥꯏꯦ ꯌꯥꯔꯦ ꯀꯩꯁꯨꯕꯨꯗꯤ ꯀꯥꯏꯗ꯭ꯔꯤꯕ ꯑꯗꯣ ꯑꯗꯨꯝ ꯑꯁꯨꯛ ꯀꯨꯏꯅ ꯆꯍꯤ ꯑꯃ ꯑꯅꯤ ꯑꯃꯨꯛ ꯍꯨꯜꯂꯛꯄꯁꯦ ꯑꯗꯨꯝ ꯃꯥꯗꯤ ꯚꯥꯞ ꯑꯣꯏꯗ꯭ꯔꯤ ꯀꯥꯎꯏꯁꯦ ꯑꯗꯨꯝ ꯇꯧꯒꯜꯂꯦꯕ ꯑꯗꯨꯝ ꯍꯥꯏꯅꯅꯕ ꯑꯃ ꯆꯪꯉꯦ ꯁꯨꯝ ꯇꯟꯕ ꯑꯃ ꯌꯥꯎꯁꯜꯂꯛꯑꯦ ꯍꯥꯏꯕ ꯀꯃꯥꯏꯅ ꯇꯧꯕꯅꯣ ꯈꯪꯗꯦ ꯁꯤꯅ
ꯅꯣꯏꯒꯤ ꯑꯗꯨ ꯃꯔꯨꯞꯇꯣ ꯌꯥꯝ ꯀꯨꯏꯈ꯭ꯔꯕ ꯃꯥꯜꯂꯦ ꯑꯩꯅ ꯇꯥꯕꯗꯗꯤ ꯄꯥꯛ ꯂꯣꯏꯗ꯭ꯔꯤꯕꫭ
ꯀꯨꯏꯔꯦ ꯀꯣꯔꯣꯅꯥꯒꯤ ꯃꯃꯥꯡ ꯑꯗꯨꯋꯥꯏꯗꯒꯤ ꯇꯧꯔꯛꯄ ꯃꯔꯨꯞꯅꯤ ꯀꯩꯅꯣ ꯇꯨ ꯊꯥꯎꯖꯟ ꯅꯥꯏꯟꯇꯤꯟ ꯑꯗꯨꯋꯥꯏꯗꯒꯤ ꯑꯗꯨꯗ ꯌꯥꯝ ꯀꯨꯏ ꯂꯦꯞꯄꯨꯔꯦ ꯑꯗ ꯍꯧꯔꯦ ꯑꯗꯣ ꯍꯧꯖꯤꯛꯄꯨꯗꯤ ꯃꯤꯁꯦ ꯆꯥꯝꯃꯒ ꯍꯨꯝꯐꯨ ꯍꯨꯝꯗ꯭ꯔꯥ ꯍꯥꯏꯕ꯭ꯔꯥ ꯀꯩꯅꯣ ꯆꯅꯤ ꯍꯦꯜꯂꯦ ꯍꯥꯏꯕ꯭ꯔ ꯀꯩꯅꯣꯝ ꯍꯥꯏꯕꯅꯦ ꯑꯗꯨꯗ ꯔꯁꯤꯌꯥꯁꯦ ꯑꯗꯨꯝ ꯍꯥꯏꯅꯩ ꯍꯣꯏ ꯀꯄꯥꯒꯤ ꯑꯗꯨꯗ ꯊꯣꯏꯔꯥꯁ ꯃꯣꯏꯅꯤ ꯋꯥꯔꯤ ꯁꯥꯟꯅꯕꯗꯗꯤ ꯑꯗꯨꯝ ꯄꯩꯁꯥꯁꯦ ꯀꯥꯄꯛꯀꯦ ꯈꯣꯠꯂꯛꯀꯦꯗꯤ ꯍꯥꯏꯗꯣꯏꯕ ꯑꯗꯨꯝ ꯃꯥꯁꯦ ꯄꯩꯁꯥ ꯀꯥꯞꯄꯛꯇꯕ ꯑꯗꯩ ꯀꯥꯎꯕꯒꯨꯝꯕ ꯇꯧꯕꯗꯤ ꯊꯣꯏꯔ ꯍꯥꯏꯔꯦꯗꯅ ꯁꯨꯝ ꯋꯥꯍꯩ ꯋꯥꯇꯥ ꯐꯖꯗꯕꯤꯗ ꯑꯗꯨꯝ ꯍꯥꯏꯔꯛꯇꯣꯏ ꯑꯗꯩ ꯍꯦꯛꯇ ꯀꯣꯆꯤ ꯀꯔꯥꯡ ꯀꯣꯟꯅꯔꯛꯇꯣꯏꯅꯦ ꯑꯅꯤꯗꯣ ꯑꯗꯨꯝ ꯃꯥꯁꯨ ꯈꯪ ꯈꯪꯗ ꯇꯥꯡ ꯇꯔꯥꯉꯥꯁꯦ ꯂꯥꯛꯑꯦ ꯅꯠꯇ꯭ꯔꯒ ꯃꯤ ꯐꯣꯟ ꯇꯧꯔꯛꯑꯃꯤ ꯅꯤꯡꯁꯤꯡꯕ ꯌꯥꯏ ꯍꯥꯏꯕ ꯀꯧꯃꯟꯈ꯭ꯔꯦ ꯍꯥꯏꯕ ꯃꯥꯗꯨ ꯑꯗꯨꯝ ꯊꯥ ꯈꯨꯗꯤꯡꯒꯤ ꯍꯥꯏꯅꯕꯗꯨꯣ ꯇꯜꯂꯦ ꯍꯥꯏꯕ
ꯅꯨꯡꯉꯥꯏꯇꯕꯅꯤ ꯃꯥꯁꯦ ꯑꯃꯔꯣꯝꯗ ꯃꯔꯨꯞꯀꯤ ꯃꯇꯥꯡꯁꯤꯗꯗꯤ ꯌꯥꯝꯅ ꯑꯩꯁꯨꯕꯨ ꯇꯥꯔꯤꯛ ꯇꯥꯔꯤꯛ ꯇꯔꯥ ꯍꯦꯟꯗꯣꯛꯈ꯭ꯔꯦ ꯃꯔꯨꯞ ꯑꯃꯛ ꯍꯨꯟꯗ꯭ꯔꯤ ꯇꯥꯔꯤꯛ ꯀꯨꯟꯃꯨꯛ ꯌꯧꯔꯛꯇꯣꯔꯦ ꯑꯗꯨꯁꯨ ꯄꯩꯁꯥꯁꯦ ꯁꯨꯗ꯭ꯔꯤ ꯑꯩ ꯒ꯭ꯌꯥꯟ ꯇꯥꯗꯦ ꯃꯔꯨꯞ ꯃꯇꯥꯡ ꯌꯧꯔꯛꯄꯁꯨ ꯀꯣꯏ ꯌꯥꯝ ꯉꯥꯎꯕꯗ ꯇꯧꯔꯤꯁꯦ ꯁꯥ ꯊꯣꯛꯏꯕ ꯆꯥꯡꯁꯤꯒ ꯍꯨꯟꯗꯧꯔꯤꯕ ꯃꯌꯥꯝꯁꯤꯒ
ꯑꯗꯨꯅꯤ ꯇꯧꯔꯤꯁꯦ ꯍꯥꯏꯕꯗꯤ ꯑꯩꯈꯣꯏꯅ ꯊꯥꯝꯗ ꯁꯨꯝ ꯁꯨꯔꯁꯤ ꯅꯣꯡꯃꯦ ꯊꯣꯛꯆꯦ ꯠ ꯆꯔꯤꯕ ꯁꯦꯜꯗꯨꯒ ꯑꯗꯒꯤ ꯍꯨꯜꯂꯤꯕ ꯃꯔꯨꯞꯇꯨꯒ ꯄꯩꯁꯥꯗꯨ ꯆꯥꯟꯅꯕ ꯌꯦꯡꯕ ꯃꯇꯝꯗ ꯑꯩꯈꯣꯏꯅ ꯍꯦꯟꯅ ꯇꯥꯟꯖꯕꯗ ꯐꯪꯕ ꯄꯩꯁꯥꯅ ꯑꯃꯨꯛ ꯇꯪꯈꯥꯏ ꯑꯃ ꯍꯦꯜꯂꯗꯤ ꯑꯃꯛ ꯀꯩꯁꯨ ꯋꯥꯔꯣꯏꯗꯧꯕ ꯑꯗꯨꯗꯤ ꯅꯠꯇꯦꯗꯣ ꯍꯨꯟꯕꯅ ꯍꯦꯜꯂꯦꯗꯣ
ꯃꯥꯅꯦ ꯑꯩꯁꯨꯦ ꯁꯤꯗ ꯂꯣꯏꯕꯅꯦ ꯑꯩꯅ ꯂꯥꯏ ꯈꯣꯏꯔꯝꯃꯤꯁꯦ ꯂꯣꯏꯕꯗꯤ ꯂꯣꯏꯁꯤꯜꯂꯛꯀꯗꯧꯔꯦꯕꯀꯣ ꯎ ꯊꯥ ꯊꯥ ꯑꯅꯤ ꯃꯊꯪ ꯊꯥꯒꯤ ꯃꯊꯪ ꯊꯥ ꯊꯥ ꯑꯅꯤ ꯂꯩꯔꯒꯗꯤ ꯃꯔꯨ ꯑꯃ ꯐꯪꯉꯅꯤ ꯑꯗꯨꯗꯨꯒ ꯃꯤ ꯑꯅꯤ ꯈꯛꯇꯪ ꯍꯨꯜꯂꯒ ꯂꯣꯏꯒꯗꯣꯏꯅꯦꯕ ꯑꯗꯨꯝ ꯋꯥ ꯋꯥꯏ ꯁꯪꯉꯅꯤ ꯑꯗꯨꯒ ꯊꯥ ꯑꯍꯨꯝ ꯃꯔꯤ ꯂꯩꯔꯒ ꯑꯃ ꯐꯪꯒꯅꯤ ꯑꯗꯨꯒ ꯑꯗꯨꯃꯥꯏꯅ ꯃꯔꯤ ꯃꯔꯤ ꯐꯪꯅꯤꯉꯥꯏꯕꯗ ꯂꯩꯌꯦꯕꯀꯣ ꯑꯃꯨꯐꯛ ꯐꯪꯗ꯭ꯔꯤꯕ ꯑꯩꯒꯤꯗꯤ ꯌꯥꯎꯔꯤꯁꯤꯡꯁꯦ ꯑꯗꯣ ꯍꯧꯖꯤꯛ ꯍꯨꯟꯕꯗ ꯋꯥꯕꯩ ꯋꯥꯅꯤ
ꯃꯥꯅꯤꯅꯦ ꯑꯗꯨꯒ ꯑꯩꯈꯣꯏꯅ ꯍꯣꯏ ꯑꯍꯥꯟꯕ ꯃꯔꯨꯞ ꯑ ꯑꯊꯨ ꯑꯀꯥꯏꯒꯤ ꯑꯗꯒꯤ ꯊꯕꯛ ꯆꯦꯟꯕ ꯍꯥꯏꯗꯤ ꯍꯥꯟꯅ ꯐꯥꯎꯅꯤꯡꯕ ꯋꯥꯅꯤ ꯑꯩꯗꯤ ꯍꯥꯟꯅ ꯐꯥꯎꯗꯣꯛꯈꯤꯕꯁꯤ ꯕꯤꯠ ꯌꯥꯝ ꯇꯜꯦꯕ ꯃꯃꯩ ꯋꯥꯏꯗ ꯐꯥꯎꯕ ꯃꯥꯏꯗ ꯍꯣꯏ ꯂꯣꯏꯔꯛꯑꯒꯁꯨ ꯃꯨꯛ ꯇꯥꯗ ꯑꯗꯣ ꯍꯣꯏꯔꯝꯗꯥꯏ ꯇꯪꯈꯥꯏ ꯍꯂꯛꯄꯗꯏꯗ ꯐꯥꯎ ꯄꯥꯝ ꯍꯥꯏꯗꯤ ꯉꯥꯛꯇ ꯐꯥꯎꯗꯣꯛꯑꯀꯥꯟꯗ ꯁꯦꯟꯗꯣꯏ ꯌꯥꯎꯔ ꯌꯥꯝ ꯀꯨꯏ ꯌꯨꯟꯕꯗ ꯌꯥꯝ ꯇꯟꯁꯤꯜꯂꯤ ꯌꯥꯕꯩꯛꯇ
ꯑꯗꯨ ꯃꯤ ꯃꯤ ꯄꯨꯝꯅꯃꯛꯀꯤ ꯍꯧꯅ ꯁꯥꯟꯅꯩ ꯑꯗꯨꯒ ꯑꯩꯈꯣꯏꯅ ꯃꯀꯣꯛꯇ ꯐꯥꯎꯔꯒꯁꯨ ꯑꯩꯈꯣꯏꯅ ꯄꯩꯁꯥꯗꯣ ꯑꯩꯈꯣꯏꯅ ꯁꯥꯟꯅꯕ ꯍꯩꯔꯒꯗꯤ ꯉꯁꯥꯏꯒꯤꯀꯣ ꯁꯦꯟꯗꯣꯏ ꯀꯩꯀꯥ ꯂꯥꯛꯍꯜꯂꯒ ꯑꯗꯨꯝ ꯄꯩꯁꯥꯗꯣ ꯃꯆꯥ ꯄꯣꯛꯊꯣꯛꯍꯜꯂꯒ ꯍꯥꯏꯇꯥꯔꯦꯀꯣ ꯁꯝꯅ ꯍꯥꯏꯔ ꯀꯥꯟꯗ ꯑꯗꯨꯒ ꯑꯗꯨꯝ ꯍꯨꯟꯈꯤꯕ ꯗꯤ ꯌꯥꯏꯑꯕ ꯑꯗꯨꯅ ꯇꯕꯤꯗ ꯎꯝ ꯀꯩ ꯍꯥꯏꯅꯤ ꯂꯣꯏ ꯁꯜꯂꯒ ꯁꯨꯝ ꯂꯣꯏꯈꯤꯕꯗꯨꯗꯤ
ꯍꯣꯏ ꯃꯆꯥ ꯄꯣꯛꯊꯣꯛꯍꯂꯝꯕ ꯄꯩꯁꯥ ꯁꯨꯝ ꯆꯥꯎꯊꯣꯔꯛꯄꯗꯣ ꯍꯣꯏ ꯍꯨꯍꯟꯕꯤꯕ ꯃꯤꯅ ꯆꯥꯡ ꯅꯥꯏꯅ ꯑꯗꯨꯝ ꯎ ꯍꯟꯕꯤꯔꯗꯤ ꯐꯩ ꯑꯗꯨꯅ ꯍꯨꯜꯂꯛꯇꯕ ꯅꯨꯡꯉꯥꯏꯔꯛꯇꯕ ꯖꯤꯅꯤꯁꯁꯦ ꯁꯦꯜ ꯊꯨꯝꯒꯤꯗꯨꯗ ꯐꯔꯛ ꯌꯥꯝ ꯇꯥꯔꯛꯏꯁꯦ ꯍꯜꯂꯣ
ꯇꯥꯌꯦ
ꯑꯣ ꯑꯩꯅ ꯐꯣꯟ ꯇꯠꯈ꯭ꯔꯥꯖꯥꯠꯂꯥꯅ ꯈꯜꯂꯤꯕ
ꯎꯝ ꯅꯣꯗꯤꯅ ꯐꯣꯟ ꯇꯧꯁꯜꯂꯛꯄ ꯑꯗꯨꯒꯤꯅꯦ
ꯑꯗꯨꯝ ꯉꯥꯏꯍꯥꯛ ꯂꯩꯔꯒ ꯑꯗꯨꯝ ꯍꯥꯏꯔꯣ ꯑꯗꯨꯝ ꯏꯕꯥꯅꯤ ꯋꯥꯔꯤ ꯁꯥꯟꯅꯔꯨꯔꯦꯅ ꯑꯗꯨꯝ ꯑꯗꯨꯝ ꯍꯥꯏꯕꯤꯔꯛꯑꯣ ꯑꯗꯨꯒ ꯑꯩꯅ ꯃꯉꯣꯟꯗ ꯍꯪꯗꯣꯏꯕꯁꯨ ꯂ ꯑꯗꯨꯒ ꯀꯩꯅꯣ ꯇꯧꯗꯣꯏꯁꯨ ꯂꯩ ꯎꯝ ꯑꯩꯅ ꯃꯔꯣꯟ ꯑꯩꯅ ꯈꯔ ꯈꯪꯗꯕ ꯈꯔ ꯍꯪꯅꯤꯡꯕ ꯈꯔꯁꯨ ꯂꯩꯕ ꯃꯉꯣꯟꯗ
ꯎꯝ
ꯍꯣꯏ ꯍꯪꯖꯦ ꯑꯩ ꯉꯍꯥꯛ ꯂꯩꯔꯒꯅꯦ ꯏꯕꯥꯅꯤ ꯋꯥꯔꯤ ꯁꯥꯟꯅꯕ ꯂꯣꯏꯔꯀꯥꯟꯗꯅꯦ ꯑꯩ ꯃꯉꯣꯟꯗ ꯐꯣꯟ ꯇꯧꯔꯒ ꯑꯩ ꯍꯪꯒꯦ ꯅꯉꯣꯟꯗ ꯀꯩꯅꯣꯝꯃ ꯍꯪꯅꯤꯡꯉꯤ ꯃꯥ ꯐꯣꯟꯗ ꯇꯧꯔꯛꯀꯦ ꯌꯥꯒꯗ꯭ꯔꯥꯅ ꯍꯥꯏꯒꯦꯕ
ꯍꯣꯏ ꯑꯗꯣ ꯃꯈꯣꯏꯒꯤꯅꯦ ꯃꯈꯣꯏꯔꯣꯝꯒꯤ ꯀ ꯆꯤꯡ ꯒꯥꯔꯗꯦꯟꯒꯤꯗꯣ ꯃꯩ ꯃꯌꯨꯝꯗꯨꯒ ꯑꯗꯨꯝ ꯅꯛꯅꯔꯕ ꯀꯥꯎꯔꯦ ꯅꯍꯥ
ꯑꯣ ꯅꯛꯅꯩꯌꯦ
ꯎꯝ ꯑꯩꯗꯤ ꯃꯣꯏ ꯌꯨꯝꯗ ꯀꯥꯎꯔꯦ ꯑꯩꯈꯣꯏ ꯆꯠꯂꯨꯕꯗꯣ ꯑꯁꯦꯡꯕ ꯑꯃꯨꯛꯀ ꯄꯨꯂꯞ ꯀꯥꯎꯔꯦ
ꯀꯩ ꯍꯥꯏꯅꯣ ꯒ꯭ꯌꯥꯟ ꯇꯥꯍꯧꯗ꯭ꯔꯦ
ꯃꯣꯏꯒꯤ ꯂꯝꯕꯤꯗꯣ
ꯎꯝ
ꯃꯌꯨꯝꯗꯨ ꯄꯨꯔꯥ ꯀꯥꯎ ꯊꯣꯛꯈ꯭ꯔꯦ ꯑꯩꯈꯣꯏ ꯂꯨꯍꫭꯡꯕ ꯆꯠꯂꯨꯏꯗꯅ ꯑꯗꯨꯏ ꯄꯨꯔꯥ ꯀꯥꯎꯒ꯭ꯔꯦꯕ
ꯑꯣ ꯑꯩꯕꯨꯗꯤ ꯁꯨꯝ ꯆꯠꯄꯅꯤꯅ ꯅꯤꯡꯖꯪꯉꯦ
ꯎꯝ ꯀꯩ ꯆꯥꯏꯅꯣ ꯀꯩꯅꯣꯝꯆꯥ ꯃꯥꯂꯦ
ꯃꯣꯃꯣ ꯑꯝꯈꯛ ꯆꯥꯔꯨꯕꯩ ꯄꯨꯛ ꯁꯧꯒꯠꯂꯤꯅꯦ ꯃꯣꯔꯣꯛ ꯊꯛꯆꯜꯂꯦ ꯕ ꯊꯛꯇ
ꯀꯩꯁꯨ ꯇꯧꯕꯣꯏꯗ ꯑꯩꯈꯣꯏꯒꯤꯗꯤ ꯅꯨꯃꯤꯗꯥꯡꯗꯤ ꯉꯁꯤꯁꯨ ꯉꯁꯥꯏꯁꯨ ꯃꯦꯔꯥꯃꯦꯁ ꯍꯧꯖꯤꯛ ꯅꯨꯡꯗꯥꯡꯒꯤ ꯃꯦꯔꯥꯃꯦꯁ ꯑꯩꯈꯣꯏꯒꯤ ꯈꯣꯡꯗ꯭ꯔꯨꯝꯅꯦ ꯑꯗꯒꯤ ꯀꯩ ꯀꯩꯅꯣ ꯃꯌꯥꯟ ꯃꯌꯥꯟ ꯍꯥꯏꯇꯥꯥꯔꯦ ꯑꯩꯈꯣꯏ ꯃꯌꯥꯟ ꯃꯌꯥꯟ ꯁꯥꯛ ꯑꯃ ꯇꯧꯕ ꯑꯃ ꯂꯩꯕꯗꯣ ꯃꯦꯔꯥꯃꯦꯁꯀꯤ ꯈꯥꯃꯩꯅ ꯑꯁꯤꯟꯕ ꯑꯂꯨ ꯀꯩꯀꯩ ꯑꯗꯒꯤ ꯃꯥꯏꯗꯤꯦ ꯅꯨꯡꯅꯤꯩ ꯀꯥ ꯍꯥꯞꯆꯤꯜꯂꯒ ꯃꯤꯛꯁ ꯇꯧꯔꯒ ꯄꯨꯂꯞ ꯁꯥꯛ ꯇꯧꯕꯗ ꯑꯗꯨꯃꯥꯏꯅ ꯇꯧꯅꯤ ꯇꯧꯍꯧꯕꯅꯤ
ꯁꯗꯣ ꯍꯋꯥꯏꯖ ꯁꯥ ꯐ
ꯎꯝ ꯑꯩꯈꯣꯏꯗꯤ ꯍꯧꯖꯤꯁ ꯑꯩꯈꯣꯏ ꯃꯈꯣꯏꯗꯤ ꯊꯥꯛꯇꯤ ꯊꯥꯛ ꯑꯗꯨ ꯃꯔꯨꯑꯣ ꯑꯣꯏꯅ ꯀꯩꯅꯣ ꯑꯣꯏꯅ ꯌꯥꯝ ꯆꯥꯅꯩꯌꯦ ꯑꯩꯈꯣꯏꯒꯤꯗꯤ ꯁꯨꯝ ꯄꯣꯠꯊꯣꯛꯀ ꯑꯣꯏꯔꯕꯅꯤꯅ ꯑꯗꯨꯝ ꯃꯦꯠꯂꯒ ꯆꯥꯕꯁꯤ ꯎ ꯄꯕꯣꯔꯣꯛꯀ ꯁꯤꯗꯤ ꯐꯖꯅ ꯑꯗꯨꯝ ꯆꯥꯅꯩ ꯑꯗꯨꯒ ꯑꯩꯈꯣꯏꯒꯤ ꯑꯁꯨꯛ ꯑꯩꯈꯣꯏꯅ ꯈꯥꯡꯉꯄꯗꯤ ꯍꯣꯏꯁ ꯄꯣꯠꯊꯣꯛ ꯑꯣꯏꯔꯝꯃꯤꯁꯦ ꯍꯩꯅꯗꯦ ꯍꯥꯏꯕ ꯃꯤ ꯑꯝꯇ ꯌꯥꯎꯗꯦ ꯑꯩ ꯁꯤꯅ ꯍꯧꯖꯤꯛ ꯂꯣꯏ ꯄꯥꯝꯅ ꯆꯥꯏ ꯍꯥꯏꯕ ꯍꯧꯖꯤꯛꯁꯨ
ꯑ ꯑꯣꯣꯏꯖꯗꯒꯦ ꯅꯦꯄꯥꯜ
ꯍꯥꯥ
ꯑꯩꯈꯣꯏꯗꯥꯥꯛꯅ ꯄꯥꯝꯃꯤꯕ ꯍꯋꯥꯏꯖꯥꯎꯔꯗꯤ ꯑꯩꯁꯨ ꯄꯥꯝꯃꯤꯕ ꯄꯥꯝꯃꯕꯨꯗ ꯑꯗꯨꯁꯨ ꯑꯩꯈꯣꯏꯗꯥꯥꯛꯅ ꯍꯦꯟꯅ ꯄꯥꯝꯅ ꯆꯥꯏꯕ ꯍꯋꯥꯏꯖꯥꯔꯁꯦ
ꯎꯝ ꯑꯩꯁꯨ ꯃ ꯍꯛꯇꯥꯡ ꯁꯨꯝꯕ ꯀꯩꯅꯣꯒꯤ ꯇꯥꯏꯃꯤꯡ ꯂꯥꯛꯄꯗꯣ ꯅꯨꯡꯗꯥꯡ ꯅꯠꯇꯕ ꯁꯨꯝ ꯍꯌꯣꯡ ꯊꯤꯡꯒꯨꯝꯕ ꯂꯥꯛꯄ ꯃꯇꯥꯟꯖꯥ ꯑꯊꯨꯑꯗꯤ ꯄꯥꯏꯕꯤꯔꯛꯀꯦ ꯁꯨꯝ ꯅꯣꯡ ꯐꯥꯗꯣꯛ ꯆꯥꯗꯤꯦ ꯀꯥꯏꯦ ꯦꯔꯥ
ꯎ ꯍ ꯑꯩꯉ ꯐꯖ ꯇ ꯂꯩꯦ
ꯍꯣ ꯍꯣ ꯍꯣ ꯑꯇ ꯁꯃꯨ ꯑꯗꯧꯒ